ꯀꯁꯨꯏ ꯌꯥꯁ ꯃ ꯆ ꯇꯒꯣꯗ ꯌꯥ꯭ꯔ
ꯀꯟꯇꯤꯅ꯭ꯌꯨꯒꯤꯗ ꯑꯃꯨ ꯊꯣꯛ ꯂꯩꯔꯦ ꯍꯥꯏ
ꯀꯣꯜ ꯃꯥꯡꯉꯕ ꯑꯗꯨꯝ ꯑꯩ ꯃꯊꯪ ꯇꯥꯔꯗꯤ ꯃꯥꯡꯖꯔꯒꯅ
ꯇꯥꯛꯁꯤꯣ ꯃꯣꯏꯅ ꯃꯊꯪ ꯃꯊꯪꯕꯨꯗꯤ ꯄꯤꯔꯛꯏꯅꯦꯕꯨ ꯃꯥꯡꯖꯕꯅ ꯍꯦꯟꯖꯠꯂꯛꯑꯦ
ꯑꯗꯨꯝ ꯀꯣꯜꯁꯤꯅ ꯃꯉꯥꯔꯛ ꯁꯨꯗꯣꯏꯅꯦ ꯃꯃꯥꯡꯗꯣꯏꯁꯦ
ꯑꯗꯨ ꯑꯗꯨꯃꯥꯏꯅ ꯃꯥꯡꯕꯗꯣ ꯄꯩꯁꯥꯗꯤ ꯑꯗꯨꯝ ꯈꯤꯇꯪꯗ ꯑꯣꯏꯔꯁꯨ ꯆꯪꯕ ꯃꯥꯜꯂꯦ ꯁꯝꯃꯤꯠꯄꯨ ꯇꯧꯈ꯭ꯔꯗꯤ
ꯎꯝ ꯈꯪꯗꯦ ꯃꯣꯏꯁꯦ ꯀꯌꯥ ꯀꯌꯥ ꯐꯪꯉꯤꯅꯣꯁꯨ ꯈꯪꯗꯦꯗꯤ ꯀꯔꯝꯝꯕꯅ ꯔꯤꯖꯦꯛ ꯆꯠꯂꯤꯅꯣꯁꯨ ꯈꯪꯗꯕꯅꯤꯅꯀꯣ
ꯍꯣꯏ ꯃꯃꯥꯡꯒꯤꯗꯨꯗꯗꯤ ꯔꯤꯖꯦꯛ ꯆꯠꯄꯗꯣ ꯊꯥꯔꯛꯄꯅꯤꯅꯪ ꯅꯨꯡꯉꯥꯏ
ꯎꯝ ꯑꯗꯒꯤ ꯁꯦꯝꯗꯣꯛꯄꯒꯤ ꯇꯥꯟꯖꯥꯁꯤ
ꯎꯝ ꯍꯣꯏ ꯍꯟꯗꯛꯀꯤꯁꯤ ꯃꯨ ꯃꯔꯥꯡꯗ ꯃꯃꯥꯡꯒꯤꯗꯣ ꯀꯩꯀꯩ ꯇꯥꯍꯃꯣꯏꯗꯤ ꯄꯩꯁꯥꯗꯣ ꯑꯁ ꯈꯪꯗꯦ ꯑꯁ ꯆꯥꯕꯗ ꯂ ꯁꯪꯉꯤ ꯃꯥꯜꯂꯦ ꯀꯩꯁꯨꯝ ꯂꯩꯍꯧꯗꯦꯕꯩ
ꯍꯟꯗꯛꯀꯤ ꯅꯪ ꯀꯩꯅꯣ ꯎꯝ ꯑꯗꯨꯗꯤ ꯅꯪ ꯄꯩꯁꯥꯥꯁ ꯄꯨꯂꯞꯅ ꯆꯪꯉꯛꯀꯗꯕꯗꯣ ꯍꯧꯖꯤꯛꯐꯥꯎꯗ ꯅꯪ ꯁꯝꯃꯤꯠ ꯇꯧꯕꯗꯗꯣ ꯀꯌꯥ ꯄꯨꯂꯞ ꯑꯣꯏ ꯑꯃ ꯍꯦꯟꯕ꯭ꯔꯥ
ꯉꯍꯥꯟ ꯆꯥꯇꯔꯨꯛ ꯑꯃ ꯆꯪꯉꯦ ꯍꯥꯏꯗ꯭ꯔꯥ
ꯑꯥ
ꯑꯗꯨꯒ ꯍꯧꯖꯤꯛ ꯑꯃ ꯆꯪꯉꯛꯇꯣꯏꯁ ꯐꯦ ꯑꯃ ꯂꯩꯕꯗꯣ ꯑꯗꯨꯅ ꯆꯝ ꯑꯅꯤ ꯄ꯭ꯔꯣꯁꯦꯁꯁꯨ ꯆꯃꯥꯄꯟ ꯂꯩ
ꯎ ꯑꯗꯨꯗꯤ ꯑꯃ ꯆꯥꯝꯃꯉꯥꯃꯨꯛꯀꯣ
ꯍꯣꯏ ꯑꯃ ꯆꯣꯝꯉꯥ
ꯃꯤꯁ ꯍꯣꯏꯗꯤ ꯑꯃꯨꯛ ꯀꯔꯤꯝꯇꯔꯤꯁꯦꯀ ꯂꯩꯇꯕ꯭ꯔꯥ ꯈꯪꯗꯦ ꯃꯥꯗꯤ ꯑꯅꯤꯃꯨꯛꯀ ꯆꯪꯉꯛꯄ ꯃꯥꯜꯂꯦ ꯃꯤꯁꯅ ꯉꯁꯥꯏ ꯃꯥꯒꯤ ꯏꯁꯄꯣꯟ ꯁꯣꯂꯔ ꯊꯥꯔꯤꯑꯕꯀꯣ ꯑꯗꯨꯒꯤ ꯑꯅꯤꯒ ꯆꯥꯇ꯭ꯔꯦꯠ ꯆꯅꯤꯄꯥꯜ ꯂꯩꯕ ꯑꯗꯣ ꯆꯥꯇ꯭ꯔꯦꯠ ꯆꯅꯤꯄꯥꯜꯃꯨꯛꯇꯗꯝ ꯃꯃꯥꯡꯒꯤꯗꯣ ꯂꯩꯖꯔꯦꯗꯅ
ꯎꯝ
ꯇꯧꯈꯤꯕꯒꯤ ꯇꯣꯇꯦꯜꯈꯛ ꯍꯥꯏꯕꯅꯦ ꯑꯗꯨꯗꯨꯅ ꯃꯥꯗꯣ ꯈꯔ ꯇꯔꯥꯃꯨꯛꯀꯤ ꯆꯪꯉꯛꯀꯗꯝ ꯂꯩ ꯍꯥꯏꯌꯦꯕ
ꯑꯣ ꯌꯥꯝ ꯐꯪꯒꯦꯅꯦ ꯃꯥꯗꯤ ꯔꯦꯗꯤ
ꯇ ꯃꯤꯁꯣꯏ ꯃꯅ ꯑꯣ ꯄꯤꯖꯣ ꯍꯥꯟꯒꯅ ꯅꯝꯕꯔ ꯊꯥꯔꯦ ꯑꯗꯣ ꯋꯥꯏꯁ ꯀꯣꯂꯅ ꯍ ꯃꯥꯅ ꯅꯪꯒꯤꯁꯦ ꯀꯩꯅꯣ ꯇꯧꯔꯣꯅ ꯍꯥꯏꯕꯗ ꯑꯗꯣ ꯃꯁꯛ ꯈꯪꯅꯗꯕꯅꯤꯅ ꯃ ꯌꯥꯝ ꯇꯟꯕꯗꯣ
ꯍꯣꯏ ꯋꯥꯔꯤꯁꯨ ꯂꯩꯇꯕꯗꯣ
ꯑꯗꯨꯒꯤ ꯍꯥꯏꯗ ꯑꯩꯈꯣꯏꯅ ꯋꯥꯔꯤ ꯑꯗꯨꯝ ꯄꯪꯁꯥ ꯁꯥꯏ ꯑ ꯅꯅꯥ ꯑꯔꯤ ꯆ ꯃꯅꯤ
ꯇꯛꯅꯥꯎꯁꯨ ꯅꯠꯇꯦ
ꯑꯗꯨꯅꯤ ꯈꯪꯗꯦ ꯋꯥꯔꯤꯗꯤ ꯑꯗꯨꯝ ꯃꯅꯥꯎ ꯄꯤꯅꯦ ꯍꯥꯏꯕ ꯑꯗꯨꯝ ꯆꯕꯦꯡ ꯆꯕꯦꯡꯕꯨꯗꯤ ꯉꯥꯡꯕꯤꯈꯤꯕꯅꯦꯕ ꯑꯗꯣ ꯑꯩꯒꯤ ꯑꯣꯏꯅ ꯁꯥꯔꯀꯥꯟꯗꯤ ꯋꯥꯔꯤ ꯂꯩꯇꯕ꯭ꯔ
ꯎ ꯀꯩꯅꯣ ꯑꯃ ꯑꯩꯈꯣꯏ ꯒꯦꯠ ꯑꯃ ꯁꯣ ꯀꯩꯀꯩ ꯂꯣꯟꯁꯤꯟꯕ ꯑꯃ ꯏꯆꯦ ꯄꯦꯝꯃ ꯃꯣꯏ ꯈꯣꯡꯅꯥꯎꯗ ꯃꯣꯏ ꯃꯆꯥꯅꯨꯄꯤ ꯑꯗꯨ ꯁꯥꯟꯅ ꯍꯣꯠꯅꯕꯤꯁꯤꯅ ꯅꯝꯕꯔ ꯄꯤꯔꯛꯑꯦꯕ
ꯑꯩꯉꯣꯟꯗꯁꯨ ꯄꯤꯔꯛꯑꯦ
ꯀꯣꯜ ꯑꯅꯤ ꯑꯍꯨꯝꯒꯨꯝꯕ ꯁꯥꯟꯅꯗ꯭ꯔꯤ ꯑꯩꯁꯨ
ꯑꯩꯁꯨ ꯑꯩꯗꯧꯗꯤ ꯇꯧꯋꯦ ꯑꯗꯣ ꯃꯥꯅ ꯁ ꯁꯥꯥꯟꯗꯣꯡꯅ ꯍꯥꯏꯔꯒ ꯅꯝꯕꯔ ꯄꯤꯔꯛꯑꯦꯀꯣ ꯀꯣ ꯗꯤꯂꯤꯀꯥ ꯍꯥꯏꯕ꯭ꯔ ꯀꯚꯥꯏꯗ ꯑꯗꯨ ꯃꯥ ꯑꯩꯗ ꯃꯥꯁꯨ ꯃꯦꯁꯦꯖ ꯊꯔꯛꯇꯕꯅꯤ ꯑꯩꯁꯨ ꯇꯟꯗꯅ ꯊꯥꯗ꯭ꯔꯣꯏꯩꯅ ꯃꯤꯁꯇ ꯑꯗꯨꯝ ꯃꯤꯁꯅ ꯑꯩꯉꯣꯟꯗ ꯃꯦꯁꯦꯖ ꯊꯔꯛꯄꯗ ꯑꯩ ꯃꯥꯏ ꯋꯥꯔꯤ ꯑꯃ ꯈꯨꯝꯅꯤꯡꯉꯥꯏ ꯂꯩꯇꯕꯒꯤ ꯥꯏ ꯍꯥꯏꯖꯟꯕꯗꯣ ꯑꯗꯩ ꯃꯤꯁ ꯆꯠꯐꯝ ꯑꯣꯏꯇꯦ ꯖꯤꯂꯤꯀꯥꯗꯣ ꯑꯩꯉꯣꯟꯗ ꯃꯦꯁꯦꯁ ꯊꯥꯔꯛꯇꯦꯗꯣ ꯑꯩꯅ ꯊꯥꯎ ꯍꯥꯏꯔꯅ ꯍꯪꯖꯜꯂꯛꯦ ꯑꯗꯨꯗꯣ ꯃꯣꯏ ꯃꯥ ꯂꯥ ꯀꯩꯅꯣꯝ ꯂꯧꯋꯦ ꯍꯥꯏꯌꯦ
ꯎꯝ ꯎꯝ ꯎꯝ
ꯃꯥ ꯄꯩ ꯇꯤꯀꯦ ꯌꯥꯝ ꯆꯤꯟꯕꯅꯦꯅ ꯍꯥꯏꯔꯩꯅ ꯃꯥꯏ ꯀꯔꯤꯝ ꯍꯩꯏꯗꯔꯦ ꯐꯔ ꯀꯦ ꯍꯥꯏꯥꯏꯗꯤꯥꯎ ꯃ ꯋꯥꯔꯤ ꯆꯜꯅ ꯅ ꯍꯥꯏ ꯕꯒꯤ ꯇꯗꯔ ꯑꯩꯁꯨ ꯅꯨꯃꯤꯠ ꯅꯤꯅꯤ ꯑꯃꯨꯛ ꯌꯥꯗ꯭ꯔꯦ ꯑꯩꯅ ꯃꯤꯁꯇ ꯅꯝꯕꯔ ꯊꯥꯕ ꯑꯩꯁꯦ ꯁꯣꯏꯔꯝꯃꯦꯕꯀꯣ
ꯎꯝ
ꯌꯥꯔꯣꯏꯗ꯭ꯔꯥ ꯑꯗꯨ ꯌꯨꯝꯃꯨꯛ ꯆꯠꯄꯒꯤ ꯑꯃꯨꯛ ꯃꯥ ꯌꯥꯝ ꯇꯟꯕꯗꯣ ꯇꯧꯅꯕ
ꯎꯝ
ꯍꯧꯖꯤꯛ ꯔꯤꯖꯦꯛ ꯆꯠꯄꯗ ꯆꯠꯄꯗ ꯍꯧꯖꯤꯛ ꯀꯣꯜ ꯁꯤꯛꯁꯇꯤꯟꯗꯤ ꯌꯧꯈ꯭ꯔꯦ
ꯑꯗꯨꯝ ꯁꯝꯃꯤꯠ ꯇꯧꯁꯪꯈꯣ
ꯎꯝ ꯇꯧ ꯇꯧꯕ꯭ꯔꯥ ꯀꯣꯜ ꯃꯔꯤ ꯃꯨꯛꯇ ꯈꯌꯦꯡꯉꯗꯤ ꯂꯣꯏꯁꯜꯂꯅꯤꯗ
ꯎꯝ ꯍꯌꯦꯡ ꯅꯪ ꯀꯣꯜ ꯀꯌꯥꯅꯣ ꯇꯧꯗꯣꯏꯁꯦ ꯇ꯭ꯋꯦꯟꯇꯤꯔꯥ ꯊꯥꯔꯇꯤꯔꯣ?
ꯇ꯭ꯋꯦꯟꯇꯤ ꯇꯨ ꯑꯗꯨꯃꯅ ꯑꯩ ꯐꯖꯅ ꯄꯥꯗꯕꯤꯁꯦ ꯑꯗꯨꯝ ꯀꯟꯤꯟꯅꯌꯨꯗ
ꯎꯝ ꯑꯗꯨ ꯇ꯭ꯋꯦꯟꯇꯤ ꯇꯧꯕꯗꯣ ꯃꯤꯁꯀꯤꯁꯨ ꯑꯗꯨꯃꯥꯏꯅ ꯀꯟꯇꯤꯅ꯭ꯨ ꯆꯠꯄꯗ ꯀꯣꯟ ꯊꯥꯔꯇꯤ ꯂꯥꯛꯑꯦꯅ ꯍꯥꯏꯕꯅꯦꯕ
ꯑꯥ
ꯃꯥꯗꯣ ꯅꯪꯁꯨ ꯇ꯭ꯋꯦꯟꯇꯤꯗꯣ ꯌꯦꯡꯉꯒ ꯀꯟꯇꯤꯅ꯭ꯌꯨ ꯇꯧꯔꯒ ꯌꯦꯡꯉꯣ ꯊꯥꯔꯇꯤ ꯑꯗꯨꯃꯥꯏꯅ ꯂꯥꯛꯄ꯭ꯔꯥꯅ
ꯍꯣꯏ ꯍꯌꯦꯡꯒꯨꯝꯕ ꯂꯣꯏꯁꯜꯂꯦ ꯀꯩꯒꯨꯝꯕ ꯊꯥꯔꯇꯤꯃꯨꯛ ꯂꯑ ꯇꯥꯔꯗꯤ ꯍꯪꯆꯤꯠ ꯂꯣꯏꯁꯟꯂꯥꯒ
ꯍꯥꯟꯅꯗꯤ ꯁꯤꯁꯦ ꯁꯝꯃꯤꯠ ꯇꯧꯕꯗ ꯃꯃꯣꯏ ꯑꯦꯝ ꯁꯤ ꯀ꯭ꯌꯨꯒꯤ ꯇꯥꯏꯞꯇ ꯃꯌꯥꯝ ꯑꯃ ꯊꯣꯛꯂꯛꯄꯗ ꯑꯣꯞꯁꯟ
ꯑꯥ
ꯊꯂ ꯀꯦꯇ꯭ꯔꯦ
ꯍꯣꯏ ꯊꯣꯛꯂꯛꯈꯤꯗ꯭ꯔꯦ
ꯀꯩꯗꯧꯕꯔꯝ ꯅꯍꯟ
ꯅꯣꯠ ꯑꯦꯞ ꯄ꯭ꯔꯣꯕꯦꯕꯜ ꯍꯥꯏꯕ꯭ꯔ ꯀꯩꯅꯣ
ꯎꯝ ꯍ ꯍꯣꯏ ꯍꯣꯏ
ꯑꯩꯁꯤꯗꯤ ꯑꯗꯨꯗꯨꯅ ꯁꯨꯡꯄꯥ ꯄꯥꯂꯔꯕꯗꯤ ꯑꯗꯨꯝ ꯑꯩꯈꯣꯏꯅ ꯅꯝꯈꯤꯕꯒꯤ ꯏꯝꯐꯥ ꯄꯨꯕꯗꯣ
ꯎꯝ ꯍꯣꯏ ꯑꯩꯖꯁꯨꯣ ꯃꯥꯥꯏꯅꯝꯅꯤ
ꯌꯨꯝ ꯂꯩꯕ ꯅꯨꯡꯉꯥꯏꯔꯦ ꯍ ꯌꯨꯝꯆꯠ ꯇꯛꯄꯤꯔꯝꯃꯅꯤ
ꯀꯨꯏꯔꯦ ꯍꯟꯗꯛ ꯆꯠꯂꯤꯁꯤꯅ ꯉꯥꯏꯍꯥꯃꯨꯛ ꯆꯩꯔꯥꯎꯕꯗ ꯆꯠꯄꯁꯨꯗꯤ ꯑꯩ ꯆꯠꯇ꯭ꯔꯦꯕ
ꯑꯁ ꯑꯩꯗꯤ ꯍꯟꯗꯛꯇꯤ꫰ꯌꯨꯝ ꯌꯥꯝ ꯆꯥ ꯌꯨꯝ ꯂꯩꯔ ꯍꯣꯁꯇꯦꯜ ꯂꯩꯔ ꯅꯪ ꯍꯧꯖꯤꯛ ꯒ꯭ꯌꯥꯟ ꯇꯥꯗ꯭ꯔꯤ
ꯑꯗꯨꯗꯒꯤ ꯍꯟꯗꯛ ꯆꯠꯆꯒꯦ ꯇꯧ ꯑꯦꯛꯖꯥꯝꯒꯤ ꯑꯃ ꯒꯦꯞ ꯂꯩꯕꯗꯣ ꯑꯗꯨꯁꯨ ꯑꯩꯈꯣꯏꯅꯦ ꯑꯣꯏꯖꯗ ꯑꯩ ꯌꯨꯝ ꯆꯠꯇꯦ ꯑꯗꯨꯗꯣ ꯍꯣꯏꯅꯦ ꯌ ꯆꯠꯅꯤꯡ ꯆꯠꯅꯤꯡ ꯆꯠꯇ ꯐꯪꯗ꯭ꯔꯦ ꯑꯁ ꯑꯗꯣ ꯑꯦꯟ ꯁꯤ ꯁꯤ ꯌꯥꯎꯕꯗꯒꯤ ꯏꯁꯥꯁꯦ ꯇꯧꯅꯤꯡꯕꯁꯦ ꯑꯝꯇ ꯐꯪꯗꯦꯀꯣ ꯇꯁꯦꯡꯅ ꯍꯥꯏꯔꯗꯤ
ꯐꯪꯗꯦ ꯐꯪꯗꯦ
ꯆꯠꯅꯤꯡꯕ ꯑꯃ ꯑꯣꯏꯔꯁꯨ ꯀꯩꯅꯣ ꯑꯁ ꯑꯦꯟꯗꯤ ꯁꯤ ꯍꯛꯇꯅꯤꯖꯉꯔꯛꯄꯗꯣ ꯍꯥꯏꯗꯤ ꯍꯞꯇꯥ ꯃꯅꯨꯡꯗ ꯑꯃꯨꯛꯇꯪ ꯇꯧꯔꯛꯄꯁꯤꯅꯗꯤ ꯑꯃꯔꯣꯝꯗꯗꯤ ꯐꯗꯤ ꯐꯕ
ꯎꯝ
ꯍꯩꯍꯧꯕꯗꯨꯅꯪ ꯍꯩꯕꯗꯤ ꯍꯩꯍꯧꯗꯦꯀꯣ
ꯍꯟꯅꯗꯤ ꯁꯥꯇꯔꯦꯗꯦ ꯁꯟꯗꯦ ꯉꯥꯏꯕꯗ ꯋꯥꯔꯦ ꯁꯥꯇꯔꯦꯗꯦ ꯁꯟꯗꯦ ꯃꯊꯥꯁꯥꯢ
ꯑꯗꯣ ꯈ꯭ꯋꯥꯏꯗꯒꯤ ꯅꯨꯡꯉꯥꯏꯗꯅꯤ ꯈꯜꯂꯤ ꯁꯦꯇꯔꯗꯦꯁ ꯌꯥꯝ ꯅꯨꯡꯉꯥꯏꯕꯅꯦꯕ ꯍꯥꯏꯗꯤ ꯁꯟꯗꯦ ꯍꯥꯏꯕ ꯑꯃ ꯂꯩꯕꯅꯤꯅ ꯁꯦꯇꯔꯗꯦ ꯅꯨꯡꯗꯥꯡꯁꯦ ꯍꯣꯁꯇꯦꯜꯗ ꯂꯩꯕ ꯌꯥꯝ ꯉꯥꯏꯇꯦ ꯆꯠꯂꯦ ꯇꯤꯕꯤ ꯗꯦ ꯐꯤꯂꯝ ꯃꯤ ꯁꯠꯇꯔꯗꯤ ꯅꯣꯏ ꯀꯩ ꯃ ꯈꯔ
ꯑꯈꯣꯏ ꯍꯣꯁꯇꯦꯜ ꯁꯠꯇꯔ ꯁꯟꯗꯤꯁꯨ ꯌꯦꯡꯉꯦ ꯁꯇꯔꯗꯦꯁꯨ ꯌꯦꯡꯉꯦ
ꯑꯗ ꯇꯦꯟꯐꯧꯀꯤꯗꯗꯤ ꯑꯩꯈꯣꯏ ꯁꯟꯗꯦ ꯁꯦꯇꯔꯗꯦ ꯑꯣꯏꯍꯜꯂꯦꯕ
ꯎꯝ
ꯍꯧꯖꯤꯛꯇꯤ ꯁꯨꯡꯂꯥꯛ ꯂꯥꯛꯍꯟꯅꯤꯡꯗ꯭ꯔꯦ ꯃꯟꯗꯦꯁꯤꯅ ꯈ꯭ꯋꯥꯏꯗꯒꯤ ꯅꯨꯡꯉꯥꯏꯕ ꯅꯨꯃꯤꯠ
ꯑꯣ ꯑꯁ ꯇꯨꯝꯕ ꯇꯁꯤꯠ ꯐꯥꯗꯕꯗ ꯇꯟꯕ ꯇꯁ
ꯃꯃꯥ ꯅꯥꯏ ꯐꯔꯕ
ꯎꯝ ꯎꯝ ꯐꯔꯦ
ꯎꯝ
ꯍꯟꯗꯛ ꯑꯩꯈꯣꯏ ꯃꯥ ꯊꯥ ꯑꯃꯨꯛꯅꯦ ꯑꯃ ꯃꯥꯗꯣ ꯑꯃ ꯌꯥꯡꯂꯡꯂꯦꯟꯒꯤꯗ ꯂꯦꯡꯁꯤꯜꯂꯒ ꯈꯪꯗꯦ ꯃꯣꯏ ꯑꯃꯨꯛ ꯍꯣꯏ ꯂꯥꯏ ꯇꯤꯟꯒꯤ ꯍꯥꯏꯔꯒꯅ ꯃꯣꯏ ꯅꯨꯡꯁꯤꯠ ꯆꯪꯕꯒ ꯍꯥꯏꯕꯀꯣ ꯑꯗꯣ ꯑꯩꯈꯣꯏ ꯃꯥꯒꯤ ꯑꯃꯨꯛ ꯗꯣꯛꯇꯔ ꯆꯠꯂꯒꯗ ꯑꯃꯨꯛ ꯕꯦꯄꯤ ꯋꯥꯡꯕꯒꯤ ꯑꯈꯣꯏ ꯃꯥꯁꯦ ꯑꯍꯥꯟꯕꯗ ꯗꯣꯛꯇꯔ ꯑꯃꯅ ꯀꯩꯒꯤꯅ ꯊꯧꯕꯥꯜꯒꯤ ꯆꯠꯂꯦ ꯑꯗꯨꯒꯤꯗ ꯑꯃꯨꯛ ꯑꯗꯨꯗꯗꯤ ꯕꯤꯄꯤꯒꯤꯅꯦ ꯍꯥꯏꯔꯛꯇꯦ ꯀꯩ ꯍꯥꯏꯔꯛꯄꯅꯣ ꯒꯨꯂꯤ ꯆꯥꯔ ꯁꯨꯡꯐꯠ ꯐꯠꯇ꯭ꯔꯕ
ꯑꯣ
ꯑꯗꯨꯒ ꯑꯃꯨꯛ ꯃꯥꯁꯦ ꯍꯨꯏꯀꯞꯀꯤꯗ ꯍꯥꯏꯕ ꯎꯆꯁꯣꯟꯒꯤ ꯍꯥꯏꯕ ꯍꯨꯏꯀꯞꯇ ꯍꯥꯏꯕ ꯀꯥꯟ ꯃꯥꯁꯦ ꯑꯃꯨꯛ ꯂꯥꯏꯒꯤ ꯑꯃꯨꯛ ꯍꯥꯏꯗꯤ ꯑꯃꯨꯛ ꯂꯩꯔꯝꯃꯗꯤ ꯀꯥꯏꯅ ꯑꯃꯨꯛ ꯈꯣꯏꯔꯝ ꯊꯣꯛ ꯆꯠꯂꯦꯒ ꯑꯗꯨꯗ ꯅꯨꯡꯁꯤꯠ ꯑꯔꯤꯕ ꯍꯥꯏ ꯂꯩ ꯈꯣꯠꯂꯦꯒ ꯇꯧꯔꯒ ꯃꯣꯏ ꯅꯨꯃꯤꯠ ꯇꯔꯦꯠꯗꯤ ꯂꯥꯏ ꯈꯣꯏꯔꯝꯕ ꯈꯣꯠꯄ ꯄꯒ ꯌꯥꯝ ꯇꯧꯕꯗꯣ ꯍꯜꯂꯣ